ꯍꯜꯂꯣ ꯇꯥꯔꯕꯣ
ꯇꯌꯦ ꯇꯌꯦ
ꯑꯣ ꯑꯃꯗꯤꯅꯦ ꯀꯣꯜ ꯇꯧꯔꯛꯑꯝꯃꯦ ꯃꯊꯟꯇ ꯆꯠꯈ꯭ꯔꯦ ꯍꯥꯏꯕ
ꯀꯅꯥꯗ
ꯑ ꯍꯧꯖꯤꯛ ꯀꯣꯜ ꯇꯧꯔꯝꯃꯦꯕ ꯅꯪꯉꯣꯟꯗ ꯑꯩꯁꯦ
ꯑꯣ
ꯑꯗꯨꯒ ꯀꯣꯜꯁꯦ ꯃꯊꯟꯇ ꯀꯩꯅꯣ ꯇꯧꯈ꯭ꯔꯦ ꯍꯥꯏꯕ
ꯀꯞꯌꯥꯒꯔꯤ ꯂꯕ
ꯍꯥ
ꯃꯊꯟꯇ ꯀꯛꯆꯈ꯭ꯔꯤꯔꯥ ꯍꯥꯏꯕ
ꯍꯣꯏ ꯍꯣꯏ ꯍꯣꯏ ꯃꯊꯟꯇ ꯀꯛꯆꯈ꯭ꯔꯤꯕ ꯀꯩꯅꯣꯝ ꯇꯧꯔꯦ ꯑꯗꯨꯒ ꯀꯣꯜꯁꯦ ꯑꯍꯨꯝ ꯁꯨꯗꯣꯛꯈ꯭ꯔꯦ ꯍꯥꯏꯕ ꯅꯪꯒꯤ ꯀꯣꯜꯁꯦ ꯇꯧꯕꯗ ꯃꯣꯏꯁꯦ ꯀꯩꯒꯤꯅꯣ ꯈꯪꯗ꯭ꯔ ꯍꯥꯏꯕ
ꯁ
ꯒ꯭ꯌꯥꯟ ꯇꯥꯗ꯭ꯔꯦꯗ ꯑꯩꯗꯤ ꯅꯪ ꯅꯦꯠ ꯑꯣꯟ ꯇꯧꯕ꯭ꯔꯥꯅ ꯉꯥꯏꯔꯝꯕꯅꯦ
ꯅꯦꯠ ꯑꯣꯟ ꯇꯧꯋꯦ ꯉꯁꯥꯏꯗꯒꯤ ꯑꯗꯨꯝ
ꯃꯦꯁꯦꯁ ꯊꯥꯕꯗ ꯆꯠꯇꯕꯗꯨꯗ
ꯑꯩꯒꯤꯕꯨꯗꯤ ꯇꯧꯗꯤꯌꯦ ꯁꯤꯁꯤꯅꯦ ꯇꯧꯔꯤꯗꯤ
ꯑꯣ ꯑꯣ ꯀꯔꯤ ꯀꯔꯤ ꯀꯃꯥꯏꯅ ꯇꯧꯕ ꯑꯠꯆꯥ ꯑꯠꯆꯥ
ꯅꯪ ꯑꯁꯤ ꯇꯧꯔꯛꯏꯁꯦ ꯑꯩꯅ ꯑꯃꯨꯛ ꯃꯤ ꯑꯇꯣꯞꯄꯗ ꯇꯧꯗꯣꯏꯔꯣ
ꯑ ꯅꯪ ꯑꯃꯨꯛ ꯑꯇꯣꯞꯄꯗ ꯄꯤꯔꯛꯇꯣꯏ ꯃꯥꯜꯂꯦ ꯑꯩꯉꯣꯟꯗ ꯄꯤꯔꯛꯏ ꯁꯨꯃꯥꯏꯅ
ꯑꯣꯝ ꯀꯃꯥꯏꯅ ꯈꯪꯗꯣꯏꯅꯣꯗ ꯑꯩ ꯃꯁꯤꯡ ꯁꯨꯔꯦ ꯀꯣꯜ ꯇꯧꯕꯒꯤꯦ ꯈꯣꯠꯄ ꯍꯥꯏꯁꯦ
ꯎ ꯑꯩꯉꯣꯟꯗ ꯈꯪꯗꯣꯏꯅꯦ ꯑꯩꯅ
ꯅꯠꯇꯦꯗ ꯑꯩꯒꯤ ꯑꯩꯒꯤ ꯑꯩꯒꯤꯗꯤ ꯍꯥꯏꯕ ꯑꯩꯒꯤ ꯅ
ꯅꯪꯒꯤ ꯂꯥꯛꯄꯗꯅꯅꯦ ꯑ ꯄꯥꯥꯛꯁ ꯑꯦꯕꯥꯏꯂꯦꯕꯜ ꯍꯥꯏꯔꯒꯅꯦ ꯋꯥꯟ ꯇꯨ ꯐꯥꯏꯚ ꯐꯣꯏꯅ ꯄꯤꯔꯛꯑꯅꯤꯕꯀꯣ ꯀꯣ ꯑꯗꯨꯗ ꯐꯥꯏꯚ ꯁꯨꯁꯨ ꯐꯥꯏꯚ ꯇꯥꯏꯝꯁ ꯀꯣꯔꯜ ꯁꯨꯔꯀꯥꯟꯗ ꯑꯃ ꯁꯝꯃꯤꯠ ꯇꯧ ꯑꯃꯃꯨꯛ ꯁꯝꯃꯤꯠ ꯇꯧꯔꯛꯇꯣꯏꯅꯦꯕ
ꯑꯣ ꯃꯤ ꯃꯈꯟ ꯃꯈꯟꯗ
ꯑꯍꯣꯏ ꯃꯤ ꯑꯃꯒꯤ ꯀꯣꯜ ꯃꯉꯥꯔꯛ ꯁꯥꯟꯅꯈ꯭ꯔꯦ ꯑꯗꯨꯒꯤ ꯇꯥꯛꯁꯇꯨꯃ ꯀꯝꯄ꯭ꯂꯤꯠ ꯇꯧꯈ꯭ꯔꯅꯤ ꯑꯗꯨꯗꯤ ꯃꯔꯤ ꯈꯤꯇꯪ ꯉꯥꯏꯍꯒꯗ꯭ꯔꯥ ꯐꯥꯏꯚꯇꯒꯤ ꯑꯗꯨꯃꯥꯏꯅ ꯇꯧ ꯃꯤ ꯃꯉꯥ ꯑꯣꯏꯁꯅꯗꯣꯏꯕ ꯈꯪꯗ꯭ꯔꯦ ꯀꯔꯤ ꯀꯔꯤ ꯀꯝꯗꯧꯕ ꯋꯥꯔꯤ ꯂꯤꯔꯣ ꯇꯥꯔꯒꯦ
ꯋꯥꯔꯤꯁꯦ ꯀꯔꯤ ꯋꯥꯔꯤꯂꯤꯅꯤ ꯀꯩꯖꯥꯡ ꯆꯥꯒꯦ ꯀꯦꯟꯖꯥꯟ ꯆꯥꯒꯦ
ꯇꯌꯦ
ꯇꯥꯏꯌꯦ
ꯍ ꯑꯩ ꯀꯩꯗꯧꯔꯖꯥꯠꯅꯣ ꯑꯁ
ꯀꯩꯖꯥꯡ ꯆꯥꯒꯦ ꯍꯥꯏꯕꯅꯤꯅꯦꯍ
ꯑꯣ ꯆꯧꯒ꯭ꯔꯤꯅꯦ ꯍꯋꯥꯏ ꯊꯣꯡꯕꯅꯦ ꯌꯦꯦꯝꯗꯦꯝ ꯊꯣꯡꯕ ꯑꯃꯒ ꯑꯗꯨ ꯑꯩꯁꯨ ꯁꯥꯠꯇꯦ ꯌꯦꯦꯝꯗꯦꯝꯗꯨꯗꯤ
ꯎꯝ ꯏꯁꯄꯦꯟ ꯀꯅꯣ ꯃꯣꯏ ꯏꯁꯄꯦꯟꯒ ꯌꯥꯥꯕꯤ ꯌꯥ ꯁꯥꯟꯅꯩꯗꯨꯕꯨ ꯏꯁꯄꯦꯟꯅ ꯀꯌꯥꯒꯣꯝ ꯆꯟꯕꯤꯈ꯭ꯔꯥ ꯃꯥꯜꯂꯦ ꯑꯍꯨꯝꯂ ꯃꯔꯤꯒ
ꯑꯍꯨꯝ ꯆꯟꯈ꯭ꯔꯕꯅꯦ ꯃꯔꯤꯗꯤ ꯈꯪꯍꯧꯗ꯭ꯔꯦ
ꯑꯍꯨꯝ ꯑꯣꯏꯝꯅꯤ ꯅꯪ ꯁꯄꯦꯒꯔꯥ
ꯍꯣꯏ ꯉꯁꯤꯒꯤ ꯕꯔꯦꯖꯁꯤꯒꯤ ꯕꯨ ꯏꯁꯄꯦꯟ ꯑꯣꯏꯕ ꯍꯥꯏꯇꯥꯔꯦ ꯍꯣꯜ ꯌꯦꯡꯉꯛꯄꯗꯗꯤ ꯍꯣꯜ ꯌꯦꯡꯉꯛꯄꯗꯗꯤ ꯐꯣꯇꯤꯀꯣꯜ ꯑꯣꯏꯖꯕ ꯍꯥꯏꯆꯔꯦ
ꯏ
ꯁꯤꯥ
ꯅꯨꯡꯥꯏꯇꯦ ꯌꯦꯉ ꯅꯍꯥꯟ ꯄꯣꯔꯇꯨꯒꯜꯗ ꯌꯦꯡꯉꯦ ꯊꯧꯏꯦ ꯅꯍꯥꯟꯗꯤ ꯕꯣꯜ ꯑꯝꯇ ꯌꯦꯡꯗꯦ ꯄꯣꯔꯇꯨꯒꯜ ꯅꯨꯃꯤꯠꯇ
ꯅꯣꯏꯅ ꯅꯣꯏꯅ ꯌꯦꯡꯗꯅ ꯌꯦꯡꯉ ꯆꯄꯩꯅꯤꯗꯅ ꯇꯧꯔꯤꯁꯤꯗꯤ
ꯍꯟꯗꯛꯁꯨ ꯌꯦꯡꯗꯣꯏꯅꯦ ꯇ꯭ꯋꯦꯟꯇꯤ ꯊ꯭ꯔꯤꯗ
ꯃꯔꯛꯇꯅꯦ ꯑꯩꯅ ꯍꯥꯏꯕ ꯅꯣꯏ ꯑꯩꯈꯣꯏ ꯃꯔꯛꯁꯤꯗ ꯀꯩꯅꯣꯝꯗꯤ ꯇꯧꯔꯝꯃꯅꯤꯁꯦꯅ ꯍꯥꯏꯅꯩꯑꯕ ꯑꯗꯣ ꯑꯩꯈꯣꯏ ꯃꯔꯛꯇꯗꯤ ꯏꯟꯕꯤꯖꯗꯕ ꯌꯥꯎꯕ꯭ꯔꯅ ꯈꯪꯉꯦꯕ ꯑꯩꯩꯅ ꯈꯪꯕ ꯌꯥꯎ ꯕ ꯑꯗꯨ ꯑꯗꯨ ꯍꯪꯉꯕꯅꯦ ꯍꯥꯏꯁꯦ ꯑꯗꯣ ꯌꯥꯝꯅ ꯁꯥꯎꯅꯤꯡꯉꯦꯗ ꯃꯣꯏ ꯁꯥꯟꯅꯃꯤꯟꯅꯕ ꯃꯌꯥꯝꯗꯨꯁꯨ ꯄ꯭ꯂꯦꯗ
ꯅꯠꯇꯦꯌꯦ ꯃꯣꯏꯗꯣ ꯎꯝ ꯈꯪꯗꯦ ꯅꯨꯃꯤꯠꯇꯨ ꯃꯗꯥ ꯑꯃꯨꯛꯂꯩ ꯂꯩꯇꯕꯗꯧ ꯇꯧꯋꯦ ꯃꯣꯏꯗꯣ ꯍꯩꯇꯕꯗꯤ ꯅꯠꯇꯦ
ꯃꯗꯥꯎ ꯂꯩꯇꯕ ꯈꯣꯏ ꯑꯗꯨꯁꯨ ꯍꯥꯏꯕ ꯌꯥꯔꯦꯕꯀꯣ꯫ ꯑꯗꯨꯗꯅꯦ꯫ ꯁꯥꯟꯅꯕꯤꯅꯕ ꯄ꯭ꯂꯦꯃꯦꯠꯁ ꯃꯌꯥꯝꯗꯣ ꯇꯤꯝꯃꯦꯠꯇꯣ ꯃꯔꯨ ꯑꯣꯏꯕ ꯏꯁꯇ꯭ꯔꯥꯏꯀꯔꯗꯨꯗꯅꯦ ꯔ ꯑꯗꯨꯣꯅ ꯏꯁꯇ꯭ꯔꯥꯏꯀꯔ ꯑꯣꯏꯅ ꯂꯦꯝꯅꯤ ꯃꯉꯣꯟꯗ ꯕꯣꯜ ꯄꯥ ꯗꯥꯏꯔꯦꯛ ꯁꯨꯠꯁꯦ ꯐꯪꯕꯩ ꯐꯪꯕꯁꯦ ꯐꯪꯉ ꯄꯣꯠꯁꯦ ꯑꯗꯨꯝ ꯀꯥꯎꯋꯦ ꯍꯥꯏꯕꯁꯦ ꯀꯥꯎꯍꯟꯗ꯭ꯔꯦ ꯃꯣꯏꯅ ꯄꯥꯁꯇꯣ ꯄꯤꯕꯤꯗ꯭ꯔꯦꯕ ꯑꯗꯋꯤꯡ ꯒꯔꯅ ꯃꯊꯧ ꯇꯧꯗ꯭ꯔꯦ ꯍꯥꯏꯕꯗꯤ ꯂꯦꯐ ꯔꯥꯏꯠ ꯂꯦꯐ ꯋꯤꯡ ꯔꯥꯏꯠ ꯋꯤꯡꯅꯦ ꯑꯗꯨꯏꯗꯨꯅꯦꯅ ꯄꯤꯗ꯭ꯔꯦ ꯍꯥꯏꯕ ꯃꯤꯠ ꯐꯤꯜꯗꯔꯒꯗꯨꯅ ꯑꯗꯨꯝ ꯀꯩꯅꯣꯝ ꯇꯧꯔꯒ ꯂꯩꯔꯦ ꯍꯥꯏꯕꯗꯨꯅ ꯁꯥꯎꯅꯤꯡꯉꯩ ꯍꯥꯏꯕ
ꯎꯝ ꯑꯗꯨꯅꯦ ꯑꯗꯨꯝ ꯃꯣꯏ ꯋꯥꯔꯜ ꯀꯞ ꯃꯣꯏ ꯋꯥꯔꯜ ꯀꯞ ꯇꯧꯔꯤ ꯃꯌꯥꯝꯁꯦ ꯑꯗꯨꯝ ꯇꯧꯋꯦ ꯍꯥꯏꯕ ꯄꯣꯔꯇꯨꯒꯜ ꯉꯟꯅ ꯉꯟꯅ ꯍꯦꯛꯇ ꯂꯩꯍꯧꯕꯅꯦꯕ
ꯑꯁ ꯂꯩꯍꯧꯕ ꯌꯥꯎꯔꯣꯏ ꯍꯟꯗꯛꯇꯤ ꯂꯩꯍꯧꯕ ꯁꯨꯌꯥ ꯌꯥꯔꯣꯏ ꯍꯟꯗꯛꯇꯤ ꯁꯤꯝꯁꯟꯒꯤ ꯀꯩꯅꯣꯗ ꯆꯨꯝꯗ ꯌꯥꯄꯣ
ꯎꯝ
ꯁꯤꯝꯁꯟꯅ ꯄ꯭ꯔꯖꯤ ꯇꯧꯈ꯭ꯔꯕꯅꯦꯕ ꯃꯦꯛꯁꯤꯀꯣꯒ ꯄꯣꯔꯇꯨꯒꯜꯒ ꯐꯥꯏ ꯍꯥꯏꯔꯣ
ꯈꯕꯔꯗꯅꯦ ꯊ ꯀꯩꯅꯣ ꯊꯥꯖꯤꯟꯕꯗꯣ ꯇꯧꯕ꯭ꯔꯥ ꯀꯨꯏꯅꯔ ꯈꯟꯕꯒꯤꯗ ꯑꯩ ꯉꯔꯥꯡ ꯊꯦꯡꯅꯩ ꯅꯣꯛꯅꯤꯡꯕꯁꯦ
ꯊꯥꯕꯁꯨ ꯊꯥꯕꯅꯦ ꯔꯦꯗꯤꯑꯣꯁꯤꯗꯁꯨ ꯍꯦꯛ ꯇꯧꯕꯅꯦ ꯑꯩꯗꯤ ꯑꯝꯇ ꯇꯧꯗ꯭ꯔꯦ ꯍꯟꯗꯛꯇꯤ ꯌꯥꯝ ꯁꯥꯎ ꯑꯗꯨꯏ ꯅꯍꯥꯟꯗꯒꯤꯩꯅ ꯑꯩ ꯕꯣꯠ ꯁꯨꯛ ꯌꯦꯡ ꯌꯦꯡꯗꯕ ꯑꯗꯨꯏ ꯄ꯭ꯂꯦꯗꯣ ꯍꯦꯛ ꯂꯣꯏꯕꯗꯒꯤ ꯊꯝꯃꯣꯏꯁꯦ ꯍꯦꯛꯇ ꯁꯥꯎꯅꯤꯡꯕꯒꯤꯗ ꯑꯗꯒꯤꯅꯦ ꯐꯦꯟꯁꯤꯡꯁꯤꯁꯨꯅꯦ ꯃꯦꯁꯤꯒꯤ ꯐꯦꯟꯁꯤꯡꯁꯤꯁꯨ ꯌꯥꯝ ꯇꯣꯛꯆꯩ ꯑꯣꯏꯌꯦꯕ ꯐꯪꯕ ꯌꯥꯝ ꯇꯛꯁꯨ ꯑꯣꯏꯏꯑꯕ ꯃꯣꯏ ꯁꯦꯡꯅ ꯍꯥꯏꯗ ꯃꯣꯏꯗꯤ ꯃꯃꯥꯡ ꯋꯥꯔꯜ ꯀꯞ ꯂꯧꯁꯨ ꯔꯣꯞ ꯇꯧꯔꯒ ꯂꯧꯔꯤꯅꯦꯕ ꯔꯤꯛ ꯇꯧꯒ꯭ꯔꯦꯔꯥ ꯔꯣꯞ ꯇꯧꯒꯦꯥ ꯈꯪꯗꯦ ꯑꯗꯨꯒꯤꯅꯦ ꯑꯩꯈꯣꯏꯒꯤ ꯏꯁꯀꯣꯂꯔ ꯃꯎꯗꯣ ꯈꯪꯕ꯭ꯔꯥ ꯏꯁꯀꯣꯂꯔ ꯅꯦ ꯑꯩꯈꯣꯏ ꯁꯦꯅꯤꯌꯔ ꯌꯥꯎꯕꯗꯣ ꯂꯨꯒꯥꯏ ꯇ꯭ꯔꯥꯏꯞꯇꯨꯍꯦ
ꯀꯅꯥꯅꯣ
ꯑꯁꯇ꯭ꯔꯥꯏꯞ ꯑꯃ ꯌꯥꯎꯕꯅꯦ ꯍꯧꯖꯤꯛꯄꯨꯗꯤ ꯂꯣꯏꯈ꯭ꯔꯕꯅꯦ ꯃꯥ ꯑꯁ ꯂꯨꯒꯥꯏꯗꯨꯣꯏꯍꯦ ꯈꯪꯗ꯭ꯔꯣ
ꯑ ꯈꯪꯉꯦ
ꯍꯣꯏ ꯍꯣꯏ ꯃꯔꯦ ꯅꯔꯝꯗ ꯉꯥꯏꯔꯤꯅꯦ ꯕꯣꯠꯁꯨ ꯀꯈꯤ ꯌꯦꯡꯉꯝꯃꯣꯏꯕ ꯃꯤꯅ ꯄꯥꯝꯕꯩꯗꯃꯛꯇꯤ ꯌꯦꯡꯕ ꯑꯣꯏꯔꯝꯒꯅꯤꯕ
ꯂꯨꯒꯥꯏꯒ ꯅꯪꯒ ꯄꯥꯎ ꯐꯥꯎꯅꯕ꯭ꯔꯕ
ꯃꯦꯁꯦꯁ ꯁꯥꯟꯅꯔꯝꯃꯦꯕ ꯃꯁꯤ ꯊꯥꯅꯔꯃꯤꯅꯦ ꯑꯩ ꯁꯨꯝ ꯅꯝꯕꯔ ꯀꯟꯇꯦꯛ ꯑꯣꯏꯅꯈꯤꯕ ꯑꯗꯨ ꯈꯣꯏꯗꯧ ꯌꯥꯝ ꯁꯥꯎꯅꯤꯡꯉꯦꯕ ꯑꯍꯥꯝꯕ ꯄꯣꯔꯇꯨꯒꯜꯒꯤ ꯑꯍꯝꯕ ꯒꯣꯜ ꯆꯝꯕ ꯑꯉꯥꯡꯗꯣ ꯃꯥꯅ ꯈꯣꯏ ꯏꯟꯇꯔꯚꯤꯌꯨ ꯇꯧꯕꯗꯁꯨ ꯁꯣꯏ ꯃꯥꯅ ꯉꯥꯡꯕ ꯤꯡꯣ꯭ꯔꯦ ꯍ ꯆꯁꯤꯡꯤꯡꯈꯂꯀ ꯃ ꯋꯤꯡ ꯔꯥꯏꯠ ꯋꯤꯡꯗ ꯆꯦꯟꯉꯝꯅꯤ ꯔꯥꯏꯠ ꯋꯤꯡꯗ ꯑꯣꯏꯒꯦꯔꯥ ꯑꯃ ꯆꯦꯟꯒꯦ ꯑꯣꯏꯒꯦꯔꯥ ꯃꯥꯒꯤ ꯃꯊꯧꯗꯨꯣ ꯋꯤꯡꯒꯔ ꯑꯃ ꯑꯣꯏꯔꯗꯤ ꯐꯤꯗꯝ ꯑꯣꯏꯗꯤ ꯕꯣꯜꯁꯤ ꯁ꯭ꯇ꯭ꯔꯥꯏ ꯗ ꯆꯞ ꯆꯥꯅ ꯊꯥꯒꯗ꯭ꯔꯗꯤ ꯄꯤꯗ꯭ꯔꯦꯕ ꯃꯣꯏ ꯃꯁꯦꯟ ꯑꯗꯨꯝ ꯀꯥꯎꯅꯕ ꯃꯣꯏ ꯃꯁꯦꯟ ꯇꯧꯔ ꯂꯩꯔꯌꯦꯕ ꯁꯥꯎꯅꯤꯡꯅꯤꯡ ꯊꯣꯝꯖꯥꯟꯥꯏꯅ ꯍꯦꯛꯇ ꯒꯣꯜ ꯉꯥꯏꯍꯥꯛꯇꯪ ꯒꯣꯜ ꯃꯥꯒꯤ ꯐꯣꯂꯣꯋꯔꯗꯣ ꯐꯥꯏꯚ ꯃꯤꯂꯤꯌꯟ ꯁꯨꯕꯗꯣ ꯇꯨ ꯃꯤꯂꯤꯌꯟꯗ ꯍꯟꯊꯍꯧꯔꯕꯅꯦ
ꯀꯅꯥꯅꯣ ꯍꯥꯏꯁꯦ
ꯍꯧꯖꯤꯛꯀꯤ ꯍꯨꯖꯤꯛꯀꯤ ꯌꯥꯎꯕꯅꯦ ꯕꯤꯁ ꯍꯥꯏꯅ ꯑꯃ ꯄꯣꯔꯇꯨꯒꯜꯒꯤ ꯒꯣꯜ ꯆꯟꯕ ꯅꯨꯄꯥꯗꯣ ꯑꯍꯥꯟꯕ ꯃꯦꯠꯁꯇ
ꯀꯩꯒꯤ ꯀꯩ ꯍꯥꯏꯔꯨꯏꯅꯣꯕ ꯃꯥꯅ
ꯍꯣꯏ ꯃꯥꯅ ꯍꯥꯏꯁꯤꯅ ꯔꯣꯅꯥꯜꯗꯣꯁꯦ ꯀꯅꯥꯅꯣ ꯈꯪꯉꯦ ꯑꯗꯣ ꯃꯥꯁꯦ ꯑꯇꯣꯞꯄ ꯃꯤ ꯑꯝꯇꯒ ꯀꯩꯁꯨ ꯈꯦꯠꯅꯕ ꯅꯠꯇꯦ ꯑꯩꯈꯣꯏ ꯑꯃ ꯑꯩꯈꯣꯏ ꯀꯅꯥ ꯅꯠꯇꯦꯅ ꯈꯜꯂꯦ ꯍꯥꯏꯕ ꯑꯗꯣ ꯀꯅꯥ ꯅꯠꯇꯦ ꯈꯜꯂꯦ ꯍꯥꯏꯕꯁꯦ ꯑꯣꯜꯔꯦꯗꯤ ꯃꯥꯅ ꯑꯗꯨ ꯍꯥꯏꯔꯤ ꯄꯣꯠꯇꯨꯗꯤ ꯃꯣꯏ ꯃꯁꯦꯟꯕꯧ ꯀꯩꯅꯣ ꯇꯧꯅꯤꯡꯉꯦ ꯍꯥꯏꯕ
ꯑꯗꯨ ꯀꯩꯒꯤꯅꯣ ꯃꯣꯏ ꯑꯗꯨꯃꯥꯏꯅ ꯍꯥꯏ ꯗꯨꯃꯣꯏ ꯃꯁꯦꯟꯅꯦ ꯍꯥꯏꯕ
ꯑꯗꯨ ꯗꯅꯦꯌꯦ
ꯃꯥꯅ ꯆꯟꯒꯦꯔꯥ ꯔꯣꯅꯥꯜꯗꯣꯅ ꯆꯟꯒꯦꯔꯥ
ꯑꯗꯣ ꯃꯔꯨ ꯑꯣꯏꯅ ꯍꯣꯏ ꯃꯣꯏꯅ ꯆꯟꯕꯁꯨ ꯀꯩꯁꯨ ꯀꯥꯏꯗꯦꯕꯀꯣ ꯑꯗꯨꯗꯅꯦ ꯐꯦꯟ ꯑꯁꯦꯡꯀꯤꯅꯦ ꯃꯦꯁꯤꯒꯤ ꯐꯦꯟꯁꯤꯡꯁꯦ ꯌꯥꯝ ꯇꯣꯛꯆꯤꯛ ꯑꯣꯏꯌꯦꯕ ꯈꯪꯕ꯭ꯔꯥ ꯑꯁꯦꯡꯀꯤ ꯇꯦꯟꯊꯣꯛꯁꯤꯛ ꯑꯣꯏꯕ ꯃꯣꯏ ꯃꯣꯏ ꯃꯣꯏꯗ ꯋꯥꯠꯄꯒꯤꯅꯦꯕ ꯃꯣꯏꯗꯤ ꯋꯥꯜꯀꯞ ꯂꯧꯕꯗꯨꯁꯨ ꯃꯃꯥꯡꯒꯤ ꯋꯥꯜꯀꯞ ꯂꯧꯖꯨ ꯖꯨꯔ ꯖꯨꯔ ꯃꯠꯇꯣ ꯃꯥꯗꯤ ꯐꯤꯐꯥꯒꯤ ꯄ꯭ꯔꯁꯤꯗꯦꯟꯅ ꯌꯥꯝ ꯄꯥꯝꯃꯦꯕ ꯃꯤꯁꯤꯖꯦ꯫ ꯌꯦꯔꯨꯝ ꯃꯥꯟꯕꯗꯨꯅ ꯍꯣꯏ ꯑꯗꯨꯗꯨꯅꯅꯦ ꯃꯤ ꯃꯈꯨ ꯈꯨꯕꯣꯝꯗꯒ ꯈꯨꯕꯣꯝꯗꯒ ꯅꯦꯠꯊꯔꯤꯗꯣ ꯑꯗꯨꯁꯨ ꯔꯦꯠ ꯀꯥꯔꯠꯁꯨ ꯄꯤꯕꯗꯤ ꯀꯩꯝ ꯇꯧꯗꯦ ꯃꯦꯝ ꯍꯟꯗꯛꯀꯤ ꯃꯃꯥꯡꯗꯁꯨ ꯇꯧꯅꯤ ꯍꯟꯗꯛꯁꯨ ꯑꯗꯨ ꯇꯧꯕꯅꯦ ꯍꯟꯗꯛ ꯆꯞ ꯃꯥꯟꯅꯅ ꯇꯧꯏ꯫
ꯎꯝ ꯎꯝ ꯈꯪꯗꯦꯗ ꯑꯈꯣꯏꯗꯤ ꯌꯦꯡꯉꯦꯅ ꯌꯦꯡꯉꯤꯗꯨꯅꯦ ꯕꯣꯜꯒꯤ ꯃꯇꯥꯡ ꯃꯣꯏꯒꯤꯇ꯭ꯔꯤꯛ ꯑꯗꯨ ꯑꯗꯥ ꯀꯌꯥ ꯈꯪꯗꯦꯕ
ꯑꯈꯣꯏꯁꯤꯅꯅꯦ ꯐꯖꯔ ꯌꯦꯡꯉꯥꯝꯃꯦ ꯑꯗꯨ ꯁꯥꯎꯅꯤꯡꯉꯛ ꯄꯗꯣ ꯍꯩꯇꯅ ꯍꯩꯊꯨ ꯁꯥꯖꯜꯂꯛꯄꯗꯣ ꯃꯥꯅꯦ ꯍꯥꯏ ꯏꯕꯝꯃꯥ ꯃꯤ ꯒꯣꯜ ꯆꯟꯕꯗ ꯏꯕꯝꯃꯥ ꯏꯁ ꯃꯤꯑ ꯃꯥꯡꯒꯣꯟꯗꯒꯤ ꯍꯣꯏꯗꯤ ꯀꯦꯜꯂꯛꯏꯅꯤ
ꯑꯁ ꯑꯗꯩꯗꯤ ꯃꯤ ꯑ ꯀꯩ ꯑꯩ ꯔꯣꯅꯥꯜꯗꯣꯅꯦ ꯑꯩ ꯃꯤꯁ ꯅꯤꯒ ꯍꯥꯏꯕꯤꯗꯨꯁꯨ ꯂꯩꯇꯦꯕ ꯍꯥꯏꯗꯤ ꯁꯨꯝ ꯌꯦꯡꯉꯦ ꯑꯗꯨꯒ ꯀꯃꯥꯏꯍꯥꯏ ꯃꯌꯥꯝꯅ ꯁꯨꯝ ꯀꯃꯟ ꯑꯣꯏꯅ ꯈꯪꯅꯔꯕ ꯑ ꯐꯥꯎꯕ ꯑꯣꯏꯕꯅꯤꯅ ꯍꯣꯏ ꯊꯃꯣꯏꯗꯗꯤ ꯁꯨꯝ ꯃꯣꯏ ꯊꯣꯛꯑꯗꯤ ꯃꯣꯏ ꯃꯣꯏꯒꯤ ꯃꯤꯆꯪ ꯂꯩꯅꯤꯡꯕꯤꯗꯣ ꯔꯣꯅꯥꯜꯗꯣꯒꯤ ꯅꯨꯃꯤꯠꯇꯅ ꯔꯣꯅꯥꯜꯗꯣ ꯂꯩꯅꯤꯡꯉꯤ ꯑꯗꯨꯒ ꯃꯦꯁꯤ ꯅꯨꯃꯤꯠ ꯑꯗꯨꯅ ꯃꯦꯁꯤ ꯍꯥꯏꯗꯤ ꯑꯇꯩꯒꯤꯁꯨ ꯈꯪꯖꯤꯟꯂꯨꯗꯦꯗꯅ ꯑꯩꯈꫭꯏꯅ ꯑꯗꯥꯏꯅ ꯅꯨꯡꯁꯤꯕ ꯑꯗꯨꯒ ꯍꯦꯛ ꯌꯦꯡꯀꯥꯟꯗ ꯃꯁꯥꯛꯇꯗꯤ ꯃꯦꯁꯤꯁꯤꯅ ꯅꯨꯡꯁꯤꯕ ꯑꯃ ꯄꯣꯛꯑꯦꯕ ꯑꯗꯨꯒ ꯔꯣꯅꯥꯜꯗꯣꯖꯤꯅ ꯃꯥꯒꯤ ꯃꯥꯒꯤ ꯕꯦꯛꯒ꯭ꯔꯥꯎꯟ ꯍ꯭ꯌꯨꯃꯤꯅꯤ ꯃꯥ ꯇꯧꯔꯤꯕ ꯃꯌꯥꯝꯗꯨ ꯃꯌꯥꯝꯅ ꯊꯋꯥꯡꯅ ꯊꯝꯃꯤꯁꯦ ꯃꯥꯁꯦ ꯑꯗꯨꯒꯤꯅꯦꯕ
ꯑꯣꯜ ꯇꯥꯏꯝ ꯒ꯭ꯔꯦꯠꯅꯦꯁꯅꯦ ꯍꯥꯏꯕꯗꯅꯦ ꯀꯅꯥꯝꯇꯅ ꯊꯤꯡꯉꯦ ꯃꯤꯒꯤ ꯏꯆꯝ ꯁꯝꯅ ꯍꯥꯏꯔꯕꯗꯦ ꯑꯩꯈꯣꯏꯒꯤ ꯔꯨꯅꯤꯅ ꯅꯨꯄꯥ ꯑꯃꯅꯦꯌꯦꯕ ꯃ ꯌꯥꯝ ꯌꯦꯡ ꯆꯠꯂꯦꯕ ꯎ ꯃꯅ ꯑꯃ ꯔꯣꯅꯥꯜꯗꯣꯁꯤ ꯗꯤꯐꯦꯟ ꯇꯧꯔꯛꯄꯗ ꯑꯣ ꯍꯟꯗꯛꯁꯦ ꯀꯩꯅꯣꯝ ꯇꯧꯔꯦꯁ ꯈꯪꯉꯦ ꯍꯥꯏꯗꯤ ꯃꯥ ꯑꯗꯨꯒꯤ ꯄ꯭ꯂꯦꯟ ꯅꯨꯃꯤꯠꯇꯨꯗ ꯃꯣꯏ ꯑꯁꯣꯝꯒꯤ ꯕ꯭ꯂꯨ ꯂꯤꯞꯄ ꯃꯌꯥꯝ ꯀꯣꯡꯒꯣꯒꯤ ꯀꯥꯡꯕꯨ ꯃꯌꯥꯝꯗꯣ ꯔꯣꯅꯥꯜꯗꯣ ꯌꯣꯝꯃꯤ ꯃꯌꯥꯝꯗꯣ ꯎꯔꯣ ꯃꯥ ꯗꯤꯐꯦꯟꯗꯔ ꯃꯌꯥꯝꯗꯤ ꯐꯦꯟꯗꯗ ꯃꯉꯥ ꯃꯤꯗꯤ ꯃꯔꯤ ꯂꯩꯕ ꯑꯃ ꯑꯍꯨꯝ ꯂꯩꯕ ꯑꯃ ꯂꯩꯔꯛꯑꯕꯅꯦꯕ ꯃꯣꯏ ꯃꯉꯥꯅꯦ ꯃꯉꯥꯗꯤ ꯍꯦꯟꯗꯣꯛꯇꯦꯅ ꯇꯔꯨꯛ ꯐꯨ ꯃꯥ ꯃꯉꯣꯟꯗ ꯁꯦꯟꯅꯩ ꯌꯥꯝꯗ꯭ꯔꯕ ꯃꯤ ꯑꯍꯨꯝꯅꯤ ꯑꯗꯨꯝ ꯁꯦꯟꯅꯩꯗꯤ ꯌꯧꯅꯦ
ꯑꯗꯨ ꯃꯣꯏ ꯗ꯭ꯔꯨ ꯆꯠꯂꯤ
ꯁꯨ ꯆꯂꯤꯗ ꯎꯝ
ꯀ
ꯁꯥꯟꯅꯅꯤ ꯀꯟꯇ꯭ꯔꯤ ꯑꯃꯅ ꯃꯦꯠꯆ ꯑꯍꯨꯝ ꯑꯍꯨꯝ ꯁꯥꯟꯅꯗꯣꯏꯅꯦꯕ
ꯑꯣ ꯃꯕꯥꯅꯤꯁꯦ ꯑꯃꯨꯛ ꯁꯥꯟꯅꯔꯔꯣꯏꯕ
ꯃꯣꯏꯗꯤ ꯑꯇꯣꯞꯄ ꯑꯇꯣꯞꯄ ꯂꯝꯒꯦ ꯁꯥꯟꯅꯈ꯭ꯔꯅꯦꯕ ꯍꯧꯖꯤꯛ ꯅꯣꯛ ꯑꯥꯎꯠꯁꯦꯁꯨ ꯌꯧꯔꯛꯑꯦꯕ ꯕꯥ ꯍꯥꯏꯗꯤ ꯄꯣꯏꯟ ꯃꯦꯠ ꯃꯦꯠꯆ ꯑꯍꯨꯝ ꯁꯥꯟꯅꯗꯣꯏꯅꯦ ꯃꯦꯠꯆ ꯑꯍꯨꯝꯁꯤꯗ ꯑꯍꯥꯥꯟꯕꯒꯤꯁꯤꯗꯤ ꯖꯁ ꯄ꯭ꯂꯦ ꯑꯍꯥꯟꯕꯅ ꯑꯗꯨꯗꯤ ꯍꯤꯠ ꯁꯥꯟꯧꯕꯅ ꯐꯩꯌꯦꯕ ꯀꯒꯤꯣ ꯍꯥꯏꯕ ꯀꯥꯟꯗ ꯒ꯭ꯔꯨꯞ ꯀꯤ ꯒ꯭ꯔꯨꯞꯀꯤ ꯀꯩꯅꯣ ꯇꯧꯔꯛꯄꯗꯗꯤ ꯁ꯭ꯀꯣꯔ ꯋꯥꯡꯅꯕꯤꯅ ꯂꯩꯗꯅ ꯑꯗꯨ ꯅꯍ ꯑꯗꯨ ꯌꯨꯝ ꯍꯟꯗꯣꯏꯅꯦꯕ ꯑꯗꯨ ꯌꯨꯝ ꯍꯟꯕꯤ ꯀꯥꯡꯕꯨꯗꯣ ꯍꯧꯔꯦꯕ ꯍꯧꯖꯤꯛ ꯑꯗꯨꯗꯨꯅ ꯇꯔꯀꯤ ꯍꯩꯇꯤ ꯂꯩꯍꯧꯔꯦꯕ ꯂꯣꯏꯅ ꯑꯩꯗꯒꯤ
ꯑꯣ ꯃꯣꯏ ꯏꯁꯀꯣꯔ ꯅꯦꯝꯃꯕꯅꯤꯅ ꯂꯩꯍꯧꯔꯅꯤ ꯈꯪꯕꯩ ꯍꯜꯂꯤꯔꯔꯕ ꯌꯨꯝꯗ
ꯂꯩꯧꯗꯤ ꯂꯩꯍꯧꯔꯦ ꯃꯣꯏ ꯑꯗꯨꯒꯤ ꯃꯊꯪꯁ ꯂꯥꯁ ꯃꯦꯠꯁ ꯊ꯭ꯔꯤ ꯃꯦꯠꯁ ꯃꯦꯠꯆ ꯑꯍꯨꯝ ꯁꯨꯕꯁꯦ ꯁꯥꯟꯅꯕꯗꯅꯦ ꯄꯔꯁꯨ ꯊꯣꯏꯔꯁꯨ ꯁꯨ ꯃꯣꯏꯗꯤ ꯑꯗꯨꯝ ꯌꯨꯝꯍꯜꯂꯅꯤꯕ ꯃꯔꯝꯗꯤ ꯐꯥꯔꯁ ꯃꯦꯠꯁꯀ ꯁꯦꯀꯦꯟ ꯃꯦꯠꯁꯀꯗꯣ ꯌꯥꯗ꯭ꯔꯦꯕ ꯑꯝꯇ ꯄꯣꯔꯦꯕ ꯂꯣꯏꯅ ꯇꯔ ꯀ ꯍꯥꯏꯥꯏ ꯊꯤꯒꯁꯦ ꯀꯁ ꯇꯧꯕ ꯉꯝꯗ꯭ꯔꯦꯕ ꯑꯗꯨꯒꯒꯤ ꯅꯨꯡꯁꯤꯗꯖꯥꯠꯅꯤ ꯏꯕꯦꯝꯃ ꯑꯥꯔꯖꯦꯟꯇꯤꯅ ꯊꯣꯛꯂꯛꯇ ꯑꯩꯈꯣꯏ ꯏꯆꯤꯟ ꯏꯅꯥꯎꯐꯥꯎ ꯈꯪꯕ꯭ꯔꯥ ꯀꯧꯅꯗ꯭ꯔꯤꯕꯅꯤ
ꯏꯁ ꯏꯁ ꯏꯁ ꯁꯛꯁꯤꯒ
ꯇꯗꯤ ꯁꯦꯠꯇꯠꯅꯕꯤꯅꯤ ꯑꯣ ꯏꯁ ꯅꯍꯥꯟꯒꯗꯤꯀꯣ ꯐꯨꯅꯗꯦꯗ ꯈꯥꯛꯏ ꯏꯕꯦꯝꯃ ꯌꯥꯎꯏ ꯑꯩꯈꯣꯏ ꯗꯥꯗꯣ ꯑꯥꯔꯖꯦꯟꯇꯤꯅꯥꯅꯦꯕ ꯃꯦꯁꯤ ꯐꯦꯟꯅꯦꯕ ꯑꯗꯨꯗꯅꯦ ꯃꯦꯁꯤ ꯃꯈꯨꯠꯁꯦ ꯊꯤꯟ ꯊꯤꯟ ꯗꯥꯎꯁꯦ ꯌꯥꯗꯣꯏ ꯌꯥꯔꯗꯣꯏꯅꯦꯕ ꯑꯩꯈꯣꯏꯅ ꯁꯥꯎꯅꯤꯡꯉꯤꯁꯦ ꯅꯨꯡꯁꯤꯕ ꯃꯥꯒꯤ ꯁꯤ ꯂꯧꯋꯦ ꯑꯗꯨ ꯃꯥꯥꯏ ꯃꯤ ꯌꯥꯝ ꯅꯨꯡꯁꯤꯁꯤꯅ ꯃꯣꯏꯒꯤ ꯌꯥꯝ ꯐꯦꯟꯁꯦ ꯌꯥꯝ ꯇꯣꯛꯁꯤꯛ ꯑꯣꯏꯌꯦꯕ ꯃꯣꯏꯗ ꯋꯥꯠꯄꯒꯤ ꯑꯃꯗꯨꯅꯤ ꯍꯦꯜꯂꯛꯄꯒꯤ ꯑꯃꯅ ꯀꯟꯇ꯭ꯔꯤ ꯍꯥꯏꯗꯤ ꯏꯁꯝ ꯁꯝꯅ ꯍꯥꯏ ꯔꯣꯅꯥꯜꯗꯣꯁꯤ ꯑꯩꯅ ꯃꯥ ꯊꯥꯒꯠꯂꯦ ꯍꯥꯏꯕꯩ ꯅꯠꯇꯕ ꯑꯣꯜ ꯑꯩꯈꯣꯏꯒꯤ ꯏꯁꯄꯦꯟ ꯂꯤꯒ ꯀꯥꯏꯅ ꯖꯔꯃꯟ ꯂꯤꯒ ꯀꯥꯏꯅ ꯂꯩꯌꯦꯕ ꯌꯨꯔꯣꯞ ꯂꯤꯒ ꯑꯃꯦꯔꯤꯀꯟ ꯂꯤꯒ ꯑꯅ ꯑꯩꯈꯣꯏ ꯄ꯭ꯔꯦꯝ ꯌꯥꯝ ꯂꯩꯌꯦꯕ ꯑꯁ ꯃꯈꯜ ꯃꯈꯜ ꯌꯥꯝ ꯂꯩ ꯑꯗꯨꯗꯗꯤ ꯃꯥꯗꯤ ꯒ꯭ꯔꯦꯠ ꯔꯣꯅꯥꯜꯗꯣ ꯂꯣꯏꯅꯃꯛ ꯗꯣꯃꯤꯅꯦꯟ ꯇꯧꯔ ꯊꯝꯃꯝꯃꯦꯕ ꯏꯇꯥꯂꯤꯌꯥꯟ ꯈꯪꯗꯦ ꯑꯃ ꯈꯪꯗꯦ ꯑꯃ ꯃꯦꯁꯤ ꯅ ꯑꯃꯨꯛ ꯑꯃꯈꯛꯇꯪꯗꯅꯦ ꯊꯝꯃꯝꯕꯅꯦꯕ ꯑꯗꯨ ꯑꯗꯨ ꯑꯩꯈꯣꯏꯕꯨ ꯀꯩ ꯍꯥꯏꯗꯤ ꯃꯥ ꯃꯃꯥꯡꯗꯁꯨ ꯁꯨꯝ ꯂꯧꯔ ꯂꯧꯔ ꯂꯥꯛꯇꯕꯅꯤꯅ ꯃꯃꯥꯡ ꯂꯧꯖꯕꯗꯣ ꯑꯩꯈꯣꯏ ꯍꯔꯥꯎꯋꯦꯕ ꯁꯦꯂꯦꯕ꯭ꯔꯦꯠꯀ ꯇꯧꯔꯤꯅꯦꯕ ꯑꯩꯒꯁꯦ꯫ ꯁꯦꯂꯦꯕ꯭ꯔꯦꯠ ꯇꯧꯋꯦ ꯍꯥꯏꯁꯨꯨ ꯁꯥꯎꯅꯤꯡ ꯁꯥꯎꯅꯤꯡ ꯁꯦꯂꯦꯕ꯭ꯔꯦꯠ ꯇꯧꯋꯦ ꯍꯥꯏꯗꯤ ꯏꯁꯝ ꯁꯝꯅ ꯍꯥꯏꯔꯕꯗ ꯃꯣꯏꯗꯤ ꯃꯤꯆꯪꯁꯦ ꯐꯖꯅ ꯑꯗꯨꯝ ꯍꯧꯔꯛꯄꯗꯤ ꯃꯤꯆꯪꯁꯦ ꯑꯗꯨꯝ ꯆꯪꯉꯦꯕ ꯐꯤꯐꯥ ꯈꯟꯕ꯭ꯔꯥ ꯃꯥ ꯃꯤ ꯃꯈꯨꯔꯤꯒꯩ ꯆꯤꯡꯗꯕꯗꯣ ꯐ꯭ꯔꯥꯟꯁꯀ ꯃꯣꯏ ꯃꯈꯨꯔꯤ ꯐꯨꯔꯤꯠ ꯆꯤꯡꯕꯗ ꯀꯩꯝꯇ ꯀꯩꯝ ꯄꯤꯗꯦ ꯄꯤꯗꯦ ꯐ꯭ꯔꯤ ꯀꯤꯛꯁꯨ ꯄꯤꯗꯦ ꯀꯩꯝ ꯄꯤꯗꯦ ꯑꯗꯨꯝ ꯕꯣꯜꯗꯣ ꯑꯗꯨꯝ ꯀꯥꯈ꯭ꯔꯦ ꯃꯈꯨꯠꯅ ꯍꯦꯟꯕꯣꯜ ꯃꯈꯨꯠꯅ ꯕꯣꯜ ꯊꯦꯡꯕꯗꯨꯐꯥꯎ ꯍꯦꯟꯕꯣꯜ ꯇꯥꯗꯅ ꯔꯦꯐ꯭ꯔꯤꯒꯤꯗ ꯃꯃꯤꯠ ꯇꯥꯡꯁꯤꯟꯗꯅ ꯂꯩ ꯏꯕꯦꯝꯃ ꯑꯗꯨꯗꯒꯤ ꯅꯨꯡꯁꯤꯔꯛꯇꯕ ꯄꯛꯇꯦ ꯍꯥꯏꯕ